ꯇꯥꯔꯕꯣ
ꯑ ꯇꯥꯏ ꯇꯥꯏ
ꯑꯣ ꯀꯩꯗꯧꯔꯝꯃꯤꯅꯣ ꯏꯁꯤꯡ ꯊꯛꯏꯔ ꯇꯧꯔꯤꯗꯨꯅ
ꯎꯝ ꯎ
ꯀꯩꯅꯣ ꯋꯦꯗꯔꯒ ꯐꯠꯇꯕꯁꯤꯗ ꯂꯣꯛ ꯇꯧꯒꯦ ꯇꯧꯔꯤꯔꯕ ꯑꯣ
ꯂꯣꯛ꯭ꯔꯣ ꯂꯣꯛꯄꯗꯤ ꯀꯩꯁꯨ ꯇꯧꯗꯦꯗ ꯍꯛꯆꯥꯡꯒꯤ ꯋꯥꯗꯤ ꯑꯥꯏꯔꯟ ꯕꯣꯗꯤꯅꯤ ꯂꯣꯛꯀ ꯆꯪꯉꯛꯄꯣꯗꯦꯗ
ꯑꯣ ꯀꯩꯅꯣ ꯋꯦꯗꯔꯁꯦ ꯋꯦꯗꯔꯁꯤꯗ ꯃꯄꯥꯟꯒ ꯊꯣꯛꯇ꯭ꯔꯕꯣ
ꯊꯣꯏꯗ ꯃꯄꯥꯟꯗ ꯅꯣꯡ ꯃꯔꯛꯇ ꯀꯣꯏꯆꯦꯜ ꯆꯦꯜꯂꯨꯔꯒ ꯍꯟꯖꯤꯜꯂꯛꯑꯒꯅꯦ ꯂꯩꯔꯤꯁꯦ ꯁꯤꯐꯥꯎꯗ ꯍꯥꯏꯗꯤ ꯅꯥꯅꯕ ꯁꯤꯟꯕꯗ ꯋꯥꯔꯦ ꯍꯥꯏꯇꯥꯔꯦꯕ ꯑꯩ ꯍꯥꯏꯅꯤꯡꯉ ꯅꯥꯗꯧ ꯀꯨꯏꯔꯦ ꯅꯥꯅꯤꯡ ꯅꯥꯕꯗꯨ ꯀꯃꯥꯏꯅ ꯇꯧꯋꯤ ꯀꯥꯎꯁꯨ ꯂꯩ
ꯑꯣ ꯑꯃꯨꯛ ꯅꯥꯟꯊꯣꯔꯛꯄꯗ ꯀꯩꯅꯣꯗ ꯀꯨꯟꯕꯗꯣ
ꯑꯃꯨꯛ ꯃꯨꯛ ꯑꯃꯨꯛꯨꯛꯀ ꯁꯨꯡꯅꯥ ꯅꯥꯈꯤꯗ ꯁꯨꯡꯅꯥ ꯅꯥꯈꯤꯗ꯭ꯔꯦ ꯌꯥꯗ꯭ꯔꯦ ꯅꯥꯅꯤꯡꯉ
ꯅꯥꯅꯤꯡꯉꯦ ꯑꯣ ꯑꯗꯨꯃꯥꯏꯅ ꯀꯩꯅꯣꯒ ꯀꯧꯕꯁꯦ ꯐꯠꯇꯤ ꯐꯠꯇꯕꯅꯤꯀꯣ
ꯆꯠꯇꯕ꯭ꯔꯥ
ꯎꯝ ꯐꯠꯇꯕꯅꯤ ꯍꯥꯏꯗꯣꯛꯈ꯭ꯔꯕꯅꯤ ꯍꯟꯖꯤꯟꯕꯁꯨ ꯌꯥꯗ꯭ꯔꯦ
ꯍꯥ
ꯑꯥꯏ ꯑꯦꯝ ꯁꯣꯔꯤ ꯄ꯭ꯂꯤꯖ ꯐꯣꯔꯒꯤꯞ ꯃꯤ
ꯏꯁꯅ ꯌꯥꯝ ꯏꯪꯂꯤꯁ ꯌꯥꯝ ꯂꯤꯡꯒ ꯃꯥꯜꯂꯦ ꯑꯗꯣ ꯃꯍꯤ ꯃꯅꯥꯏꯒꯤ ꯄꯥꯏꯁꯤꯜꯂꯨꯨꯔꯅ ꯏꯪꯂꯤꯁ ꯌꯥꯝ ꯂꯣꯜꯖꯜꯂꯛ ꯏ ꯗꯣ
ꯍꯣꯏ ꯊꯥꯏꯅ ꯑꯉꯥꯡ ꯑꯣꯏꯔꯤꯀꯥꯟꯗꯅꯦ ꯀꯩꯅꯣ ꯃꯣꯅꯤꯇꯔ ꯑꯣꯏꯔꯦ
ꯑꯣꯀꯦ ꯑꯣꯀꯦ
ꯀꯩꯅꯥꯏ ꯇꯧꯔꯀꯥꯟꯗ ꯁ꯭ꯀꯨꯜꯗ ꯃꯣꯅꯤꯇꯔ ꯑꯣꯏꯔꯛꯑꯦ ꯑꯗꯨꯒꯤ ꯑꯉꯥꯡ ꯃꯅꯥ ꯈꯔ ꯂꯩꯔꯛꯑꯦ
ꯂꯝꯍꯦꯟꯕ ꯃꯌꯥꯝ ꯔꯤꯄꯣꯔꯠ ꯇꯧꯗꯅ ꯑꯩꯅ ꯃꯅꯤꯄꯨꯔ ꯉꯥꯡꯕꯗ ꯏꯁꯟꯗꯕꯀꯣ ꯃꯤꯅ ꯉꯥꯡꯕꯗꯤ ꯑꯗꯨꯝ ꯏꯁꯁꯤꯟꯕ
ꯑꯦꯁ ꯑꯗꯨꯒꯤ ꯋꯥꯔꯤꯕꯨ ꯍꯥꯏꯔꯒ ꯑꯃꯃꯛ ꯅꯤꯡꯁꯤꯡꯉꯦꯅꯦ ꯑꯩꯁꯦ ꯍꯥꯏꯗꯤ ꯁ꯭ꯀꯨꯜꯁꯤꯗ ꯑꯣꯖꯥ ꯃꯌꯥꯝꯅ ꯈ꯭ꯋꯥꯏꯗꯒꯤ ꯊꯥꯖꯕ ꯁꯥꯇ꯭ꯔ ꯍꯥꯏꯗꯣ ꯑꯩꯅꯦꯕ
ꯎꯝ
ꯀ꯭ꯂꯥꯁ ꯁꯤꯛꯁꯁꯤꯗ ꯑꯩꯈꯣꯏꯁꯦ ꯀ꯭ꯂꯥꯁ ꯐꯥꯏꯚꯇ ꯛꯚꯙꯆꯆꯩꯔ ꯃꯥꯜꯂꯦ ꯐꯥꯏꯚꯇꯒꯤ ꯀꯦꯞꯇꯦꯟ ꯑꯣꯏꯕꯅꯦꯕ
ꯎꯝ
ꯀꯦꯞꯇꯦꯟ ꯑꯣꯏꯕꯁꯤꯗ ꯑꯩꯁꯦ ꯑꯗꯨꯒ ꯍꯥꯏꯗꯤ ꯃꯇꯝꯗꯨꯗ ꯀꯩꯅꯣ ꯇꯧꯔꯤꯁꯦ ꯋꯥꯔꯤꯁꯦ ꯗꯤ ꯑꯃ ꯏꯁꯅꯣ ꯃꯅꯤꯄꯨꯔꯤ ꯏꯁꯄꯤꯀꯤꯡ ꯑꯣꯟꯂꯤ ꯏꯁꯂꯤꯁ ꯀꯥꯏꯅ ꯗꯏꯪꯂꯤꯁ ꯀꯥꯏꯅꯒ ꯇꯧꯕꯤꯗꯣ
ꯑꯥ
ꯑꯗꯨꯅꯦꯕ ꯔꯥꯁꯤ ꯑꯔꯣꯏꯕꯤ ꯀꯪꯕ ꯃꯇꯝꯗꯨꯅꯦꯕ ꯀꯪꯕ ꯍꯥꯏꯕꯨ ꯁꯠꯇ ꯍꯩꯖꯤꯟꯗꯨꯅ ꯀꯪꯕ ꯃꯇꯝ ꯃꯇꯝ ꯑꯗꯨꯒꯤꯗꯨꯗ ꯑꯩꯁꯦ ꯀꯦꯞꯇꯦꯟ ꯍꯥꯞꯄꯦ ꯑꯗꯨꯗꯨꯒ ꯑꯣꯖꯥꯅ ꯍꯥꯏꯁꯦ ꯀ꯭ꯂꯥꯁ ꯊ꯭ꯔꯤꯗꯩꯅꯤꯅꯦ ꯑꯗꯣ ꯑꯣꯖꯥ ꯍꯥꯏꯖ ꯀꯩꯅꯣꯅꯤꯅꯤ ꯄꯨꯔꯤ ꯉꯥꯡꯕ ꯃꯤꯗꯣ
ꯎꯝꯏꯏ
ꯑꯗꯨꯗꯣ ꯀꯩꯅꯣ ꯃꯃꯤꯡ ꯏꯈꯠꯂꯨꯁꯤꯅꯦ ꯑꯗꯨꯗꯨꯒ ꯐꯥꯏꯟ ꯊꯤꯍꯜꯂꯨꯁꯤꯅꯦ
ꯎꯝ
ꯐꯥꯏꯟꯁꯤꯅ ꯂꯨꯄꯥ ꯑꯃꯃꯝꯅꯦꯕ
ꯎꯝ
ꯐꯥꯏꯟꯁꯦ ꯑꯗꯨꯗꯨꯒ ꯐꯥꯏꯟꯒꯤ ꯄꯩꯁꯥꯁꯤꯅ ꯑꯩꯅ ꯅꯤ ꯣꯇꯜ ꯑꯃ ꯀꯟꯦꯛ ꯇꯧꯔꯒ
ꯑꯣ
ꯑꯗ ꯕꯣꯇꯜ ꯑꯃ ꯑꯩꯅ ꯁ ꯀꯩꯅꯣ ꯂꯩꯔꯦ ꯑꯗꯨꯗꯨꯒ ꯀꯩꯅꯣ ꯇꯧꯔꯦ ꯄꯩꯁꯥꯁꯤꯡꯁꯦ ꯑꯗꯨꯝ ꯍꯥꯞꯄꯦꯕ ꯃꯣꯏ ꯀꯩꯅꯣ ꯇꯧꯕꯁꯤꯡꯁꯦ ꯍꯥꯏꯗꯤ ꯑ ꯑꯗꯨꯗꯨꯒ ꯄꯩꯁꯥꯗꯨꯅ ꯍꯥꯏꯗꯤ ꯅꯣꯡꯉꯥꯜꯂꯒ ꯑꯣꯖꯥꯗꯨ ꯄꯤꯈꯠꯂꯒ ꯄꯨꯈꯠꯂꯒ ꯃꯃꯤꯡꯁꯤꯡꯁꯦ ꯂꯣꯏ ꯀꯩꯅꯣ ꯇꯧꯗꯣꯏꯅꯦꯕ ꯌꯥ ꯑꯗꯨꯗꯨꯒ ꯑꯩꯅꯒ ꯄꯛꯇꯕ ꯈꯨꯄꯛꯇꯁꯤꯗꯤ ꯑꯃ ꯍꯥꯏꯗꯤ ꯑꯣꯖꯥꯅꯒ ꯊꯣꯛꯈꯤꯕꯒ ꯍꯦꯛ ꯊꯣꯛꯈꯤꯕꯗ ꯑꯃ ꯍꯧꯒꯠꯂꯒ ꯏꯁꯀꯦꯜ ꯑꯃꯒ ꯄꯥꯏꯔꯛꯄꯩꯁꯤꯗ ꯆꯠꯄꯗꯣ ꯈꯪꯕ꯭ꯔꯥ
ꯍꯣꯏ ꯍꯣꯏ ꯈꯪꯉꯦ ꯈꯪꯉꯦ
ꯑꯗꯨꯅꯦꯕ ꯆꯠꯂꯤꯁꯦ ꯑꯗꯨꯗꯨꯒ ꯑꯩ ꯃꯅꯤꯄꯨꯔꯤ ꯉꯥꯡꯕꯒꯁꯦ ꯍꯥꯏꯗꯤ ꯃꯣꯏ ꯋꯥꯔꯤ ꯁꯥꯟꯅꯅꯕꯒ ꯂꯣꯟꯂꯒ ꯁꯥꯟꯅꯕꯗꯣ ꯑꯩꯅꯒ ꯅꯥꯀꯣꯛꯝꯒ ꯊꯟꯗꯣꯏꯗ ꯇꯥꯗꯣꯏꯗꯤ
ꯑꯣꯛꯄ ꯌꯥꯝ ꯁꯥꯕꯗꯣ
ꯑꯩ ꯑꯄꯥꯠ ꯑꯣꯏꯕꯤꯅꯦ ꯁꯥꯏꯁꯦ ꯃꯔꯝ ꯀꯩ ꯂꯩ ꯂꯩꯇꯦ ꯑꯗꯨꯗꯨꯒ ꯅꯪ ꯉꯥꯡꯉꯦꯒ ꯍꯥꯏꯔ ꯏ ꯅꯪ ꯉꯥꯡꯉꯦꯒ ꯍꯥꯏꯔꯁꯨ ꯍꯥꯏꯔꯨꯗꯣꯏꯅꯦꯕ ꯏꯁꯀꯦꯜꯒ ꯊꯤꯜꯂꯛꯅꯦꯕ ꯌ ꯏꯁꯄꯤꯀꯤꯡ ꯏ ꯃꯅꯤ ꯏꯒ
ꯑꯗꯨꯜ ꯃꯤꯅꯤ ꯈ ꯏ ꯐ ꯍꯕꯣ
ꯍ
ꯑꯗꯨꯗꯨꯒ ꯃꯤꯡ ꯏꯈꯠꯄ ꯆꯠꯇꯣꯏꯅꯦ ꯃꯤꯡ ꯏꯈꯠꯂꯝꯃꯅꯤꯅ
ꯎꯝ
ꯑꯗꯨꯗꯨꯒ ꯑꯁ ꯃꯣꯏꯅꯒ ꯍꯥꯏꯔꯛꯇꯣꯏꯅꯦꯕ ꯏꯈꯠꯄꯤꯒꯅꯨ ꯏꯈꯠꯄꯤꯒꯅꯨ ꯀꯥꯏꯅꯒ ꯊꯤꯅ ꯌꯥꯝ ꯊꯤꯛ ꯀꯦ ꯃꯑꯣꯡꯗ ꯀꯣ
ꯎꯝ
ꯑꯗꯨꯗ ꯑꯗꯨꯒ ꯍꯔ ꯍꯔꯦ ꯏꯃꯥꯟꯅꯕ ꯈꯪꯅꯕ ꯈꯔ ꯈꯛꯇꯅ ꯑꯩꯈꯣꯏꯁꯤꯅ ꯃꯅꯤꯄꯨꯔꯤꯗ ꯆꯥꯟꯗꯣꯏꯅꯦꯕ ꯑꯗꯨꯗꯨꯒ ꯕ꯭ꯔꯦꯛꯇꯒꯁꯦ ꯅꯨꯡꯉꯥꯏꯖꯅꯤ ꯀꯩꯅꯣ ꯍꯥꯏꯗꯤ ꯊꯣꯔꯛꯑꯒꯀꯣ ꯃꯣꯏꯅꯀꯣ ꯑꯩꯉꯣꯟꯗ ꯉꯥꯡꯁꯤꯜꯂꯛꯇꯣꯏꯅꯦꯕ ꯃꯅꯤꯄꯨꯔꯒꯤꯗ ꯇꯥ ꯇꯥꯗ ꯗꯤ ꯌꯥꯗ꯭ꯔꯦꯗ ꯑꯗꯨꯗꯨꯒ ꯑꯩꯅ ꯁꯥꯎꯅꯤꯡꯉꯀꯥꯟꯗ ꯏꯗꯣꯏꯅꯤꯀꯣ ꯑꯩꯒꯤ ꯁꯨꯄ꯭ꯔꯤꯃꯦꯁꯤꯁꯦ
ꯄꯨꯔꯥ ꯗꯤꯛꯇꯦꯇꯔꯁꯨ ꯄꯥꯟꯕꯩ ꯇꯥꯏꯞꯇꯅꯦꯕ ꯅꯪ ꯇꯧꯔꯝꯃꯤꯁ ꯅꯠꯇ꯭ꯔꯥ
ꯃꯥꯅꯦ ꯃꯥꯅꯦ ꯑꯩꯅ ꯁ꯭ꯀꯨꯜ ꯄꯨꯂꯞ ꯄꯥꯜꯂꯝꯃꯤꯅꯤ ꯑꯗꯨꯗꯨꯒ ꯃꯔꯨ ꯑꯣꯏꯕ ꯑꯃꯅ ꯍꯥꯏꯗꯤ ꯄꯩꯁꯥꯒꯁꯦ ꯑꯗꯨꯗꯒꯤ ꯑꯩꯅ ꯃꯤꯊꯥꯏꯒ ꯆꯥꯅꯤꯡꯉꯗꯤ ꯃꯖꯩ ꯂꯣꯖꯦ ꯈꯃꯔꯥ ꯄꯇꯥꯔꯖꯦ ꯐꯖꯤꯗꯗꯒꯤ
ꯎ
ꯂꯨꯄꯥ ꯑꯅꯤ ꯑꯨꯨꯝꯒ ꯂꯤꯣꯛꯑꯒ ꯑꯗꯨꯒ ꯃꯥꯁꯦꯜꯂꯣ ꯂꯨꯄꯥ ꯑꯍꯨꯝꯒꯤ ꯂꯩꯔꯒ ꯇꯔꯨꯛ ꯇꯧꯋꯤꯗꯅ ꯍꯧꯖꯤꯛꯖꯤꯛ ꯆꯥꯊꯣꯛꯄꯤꯅꯦ
ꯀꯔꯞꯁꯟꯁꯦ ꯑꯔꯣꯏꯕꯤꯅꯦ ꯍꯥꯏꯗꯤ ꯑꯩ
ꯌꯥꯝ ꯉꯟꯅ ꯍꯩꯔꯛꯑꯦꯕ ꯅꯠꯇ꯭ꯔꯥ
ꯎꯝ ꯕꯣꯇꯜ ꯁꯦꯝꯄꯨ ꯄꯩꯁꯥꯗꯣ ꯑꯩꯉꯣꯟꯗ ꯄꯥꯏꯍꯜꯂꯦ ꯑꯗꯨꯗꯨꯒ ꯂꯨꯄꯥ ꯌꯥꯡꯈꯩꯃꯨꯛꯀ ꯌꯥꯎꯔꯦ ꯑꯗꯩ ꯑꯗꯨꯝ ꯀꯨꯁꯤ ꯈꯥꯗꯤ ꯇꯧ ꯇꯥꯑꯕꯃꯤ ꯊꯥꯏ ꯆꯥꯔꯛ ꯇꯥꯑꯕꯅꯤ ꯀꯩꯅꯣꯁꯤꯗ
ꯋꯥꯅꯤ ꯋꯥꯠꯅꯤꯒꯦ ꯑꯩꯅ ꯍꯣꯠꯅꯖꯔꯤ ꯃꯌꯥꯝꯗꯣ ꯀꯝꯇ ꯑꯩꯉꯣꯟꯗ ꯀꯔꯤꯝ ꯀꯥꯟꯗꯗꯤ ꯅꯠꯇ꯭ꯔꯥ
ꯑ ꯃꯥꯅꯦ ꯑꯁ ꯅꯨꯡꯉꯥꯏꯕꯅꯤ ꯑꯗꯨꯗꯥꯏ ꯃꯇꯝꯒꯗꯣ
ꯂꯣꯏꯈ꯭ꯔꯦꯅꯤꯀꯣ
ꯑꯗꯨꯅꯤ ꯑꯃꯨ ꯍꯅ ꯍꯜꯂ ꯆꯗꯗꯤ ꯑꯩ ꯀ꯭ꯂꯥꯁ ꯅꯥꯏꯟ ꯑꯩꯠ ꯅꯥꯏꯟꯗꯒꯤꯗꯤ ꯁꯨꯝ ꯀꯥꯕ ꯁ꯭ꯀꯨꯜ ꯁꯨꯡ ꯀꯥ ꯀꯥꯈꯤꯗ꯭ꯔꯦ
ꯑ
ꯑꯗꯨꯕꯨ ꯃꯣꯏꯅ ꯀꯩꯅꯣꯒ ꯊꯤ ꯄꯛꯇꯅꯒ ꯍꯥꯏꯅꯝꯅꯦ ꯑꯩꯒꯁꯦ
ꯎ
ꯎ ꯁ꯭ꯀꯨꯜꯒ ꯁꯨꯡ ꯀꯥ ꯀꯥꯔꯛꯈꯤꯗ꯭ꯔꯦ ꯑꯗꯨꯗ ꯃꯌꯨꯝꯗ ꯇꯧꯔꯒ ꯑꯣꯏꯒꯗ꯭ꯔꯥ ꯈꯣꯠꯀꯗ꯭ꯔꯥ ꯀꯥꯏ
ꯑꯣꯖꯥꯅꯒꯣ
ꯍꯥꯥ
ꯑꯣꯖꯥꯅꯔꯦꯕ ꯉꯥꯡꯅꯔꯤꯁꯦ
ꯑꯥ
ꯎꯝ
ꯑꯗꯨꯗꯨꯒ ꯃꯣꯏ ꯃꯌꯥꯝꯗ ꯑꯩꯅ ꯃꯥꯥꯎ ꯏꯋꯥ ꯋꯥꯡꯕꯤꯈꯤꯕꯅꯤ
ꯃꯣꯏꯒꯤ ꯄ꯭ꯔꯤꯟꯁꯦꯁ ꯇꯨꯡꯅ ꯊꯝꯕ ꯅꯨꯄꯤꯗꯨꯅ ꯃꯥꯛꯁꯨ ꯀꯩꯁꯨ ꯌꯥꯝ ꯋꯥꯡꯉꯛꯇꯦ ꯍꯥꯏꯗꯤ ꯃꯣꯏ ꯇꯥꯛꯏꯗꯨ ꯈꯛꯇꯪꯅ ꯍꯦꯛꯇ ꯍꯩ ꯑꯗꯨꯩ ꯇꯥꯏꯞꯇ
ꯑꯗꯨꯅ
ꯀꯣꯔꯔꯣꯅꯥ ꯃꯇꯝꯅꯤ
ꯃꯣꯏꯅ ꯇꯥꯏꯗꯧ ꯌꯥꯗ꯭ꯔꯦꯅ ꯑꯃꯅ ꯍꯦꯜꯂꯦ ꯈꯜꯂꯛꯄꯩ ꯆꯠꯇ꯭ꯔꯤꯅꯦꯕ ꯅꯪꯁꯨ ꯅꯠꯇ꯭ꯔꯥ
ꯎꯝ ꯑꯩꯅ ꯑꯗꯨ ꯈꯛꯀꯤꯗꯤ ꯅꯠꯇꯦꯗ ꯍꯥꯏꯗꯤ ꯑꯣꯖꯥꯁꯤ ꯀꯩꯅꯣꯒꯤꯗꯤ ꯅꯠꯇꯕ ꯍꯩ ꯍꯩꯇꯕ ꯈꯣꯠꯇꯕ ꯑꯗꯨꯒꯤꯗꯤ ꯅꯈꯤꯗꯕꯅꯦꯕ ꯑꯩꯅ ꯑꯁꯦꯡꯕꯒꯤ ꯁꯤꯗꯕꯗꯨꯗꯤ ꯃꯥꯏꯁꯦ ꯎꯔꯤꯡ ꯌꯥꯝ ꯊꯣꯛꯣꯔꯛꯄꯒꯤ ꯑꯃ ꯆꯠꯅꯤꯡꯛꯇꯕꯗꯣ ꯏꯀꯥꯏꯔꯛꯄꯗꯣ
ꯎꯝ
ꯑꯗꯨ ꯑꯗꯨꯗꯨꯒꯤꯅꯦꯕ ꯑꯗꯨꯗꯩꯅꯦ ꯍꯥꯏꯇꯥꯔꯦ ꯑꯩ ꯏꯟꯇ꯭ꯔꯣꯕꯔꯠ ꯑꯣꯏꯔꯤꯁꯦ
ꯑ
ꯑꯁ ꯃꯤ ꯄꯨꯟꯕ ꯀꯥꯟꯗ ꯍꯥꯏꯗꯤ ꯈꯪꯗꯦ ꯑꯗꯨꯝ ꯏꯇꯣꯝꯇ ꯍꯥꯏꯗꯤ ꯃꯤꯒ ꯐꯦꯁ ꯍꯥꯏꯗꯤ ꯐꯦꯁ ꯇꯨ ꯐꯦꯁ ꯑꯣꯟꯁꯤꯟꯅꯕ ꯀꯩꯁꯨ ꯉꯝꯗꯦꯕ ꯌꯥꯝ ꯈꯪꯅꯈꯤꯕ ꯅꯠꯇ꯭ꯔꯗꯤ
ꯎꯝ ꯑꯩꯗꯤ ꯀꯟꯐꯤꯗꯦꯟꯁꯇꯣ ꯂꯩꯔꯛꯈꯤꯗ꯭ꯔꯦꯕ ꯅꯠꯇ꯭ꯔꯥ
ꯌꯦꯁ ꯑꯗꯨꯗꯒꯤꯅꯦ ꯍꯧꯖꯤꯛ ꯀꯣꯂꯦꯖ ꯀꯩꯀꯥ ꯆꯠꯄꯗꯨ ꯑꯦ ꯍꯧꯖꯤꯛ ꯀꯣꯂꯦꯖ ꯀꯩꯀꯥ ꯆꯠꯄꯗꯨ ꯀꯅꯥꯝ ꯄꯨꯄꯟꯗꯦꯕꯨ ꯏꯇꯣꯝꯗꯅꯅꯦ ꯑꯗꯨꯝ ꯂꯩꯁꯦ
ꯑꯗꯣ ꯀꯩꯁꯨ ꯈꯜꯂꯨꯅꯨꯍꯦ ꯍꯥꯏꯗꯤ ꯃꯥꯏꯗ ꯇꯧꯔꯤꯗꯨꯗꯤ ꯃꯇꯝ ꯈꯔꯒꯤꯅꯦꯕ ꯉꯥꯏꯍꯜꯂꯦ ꯑꯗꯨꯝꯒꯗꯅꯦꯕ ꯅꯪꯅ ꯀꯣꯂꯦꯖ ꯂꯣꯏꯁꯤꯜꯂꯛꯄꯗꯥꯏ ꯑꯗꯨꯝ ꯐꯒꯗꯕꯅꯤ
ꯐꯔꯁꯨ ꯑꯗꯨꯑꯣꯏꯁꯨ ꯁꯨꯝ ꯅꯨꯡꯉꯥꯏꯖꯗꯦꯅ ꯑꯩꯉꯣꯟꯗ ꯃꯤꯅ ꯑꯩꯉꯣꯟꯗ ꯑꯗꯨꯝ ꯌꯦꯡꯜꯛꯩ ꯇꯥꯏꯞꯇ ꯇꯧꯦ ꯍꯥꯏꯕ ꯅꯪꯁꯨ ꯍꯥꯟꯅ ꯇꯧꯔꯝꯝꯕꯅꯤ ꯍ ꯈꯪꯉꯝꯒꯅꯤ
ꯑꯦ ꯑꯩꯗꯤ ꯀꯩꯁꯨ ꯑꯃ ꯈꯠꯅꯤ
ꯀꯩꯁꯨꯝ ꯈꯟꯗꯦ ꯑꯩꯗꯤ ꯈꯜꯂꯦꯕ ꯑꯝꯇꯤ ꯈꯜꯂꯦ
ꯎ
ꯑꯗꯨꯗꯨꯒ ꯃꯣꯏꯅ ꯐꯖꯅ ꯍꯥꯏꯕꯤꯔꯛꯄꯗꯨꯕ ꯍꯥꯟꯅ ꯍꯦꯛꯀꯣ ꯈꯪꯅꯕ ꯃꯤ ꯑꯃꯒꯤ ꯌꯨꯝꯗ ꯆꯠꯂꯁꯨꯀꯣ ꯆꯠꯅꯤꯡꯗ꯭ꯔꯦꯕ ꯑꯗꯨꯗꯨꯅ ꯃꯣꯏ ꯀꯩ ꯍꯥꯏꯅꯤ ꯍꯦꯛ ꯍꯧꯕꯀꯣ ꯁꯤ ꯅ ꯃꯥꯏꯗꯨꯗꯤ ꯍꯥꯟꯅ ꯇꯧꯔꯛꯑꯅꯤ
ꯑꯦ ꯑꯩꯁꯨ ꯑꯩꯁꯨ ꯇꯧꯔꯝꯃꯤ ꯑꯗꯨꯗꯤ ꯑꯩꯁꯨ ꯃꯤ ꯃꯌꯨꯝ ꯆꯠꯄꯗ ꯕꯤꯠ ꯌꯥꯝ ꯂꯩꯇꯦꯕ ꯍꯥꯏꯗꯤ ꯍꯦꯇ ꯍꯥꯏꯔꯛ ꯀꯅꯤꯕ
ꯍꯥꯏꯗꯤ ꯑꯇꯩ ꯑꯇꯩ ꯏꯃꯥꯏ ꯈꯪꯉꯦꯕ ꯑꯩꯁꯨ ꯑꯗꯨꯏꯁꯨ ꯍꯥꯟꯅ ꯍꯦꯛ ꯌꯧꯕꯒ ꯅꯃꯥꯏꯗꯦꯅ ꯍꯥꯏꯔꯛꯄ ꯑꯃꯨꯛꯀ ꯅꯤꯡꯁꯤꯡꯉꯛꯑꯦꯕ ꯑꯩ ꯃꯥꯏꯁꯦ ꯐꯤꯕꯝ ꯁꯣꯛꯑꯦꯅꯦ ꯑꯗꯨꯗ ꯑꯩ ꯆꯠꯅꯤꯡꯗꯦꯕ ꯑꯗꯨꯗꯨꯅ ꯈꯪꯗꯦ ꯑꯗꯨꯝ
ꯃꯇꯝꯗꯨꯗ ꯑꯩ ꯇꯧꯔꯛꯄꯗꯣ ꯅꯪ ꯈꯪꯉꯝꯒꯅꯤꯅ ꯑꯩꯁꯨ ꯌꯥꯝ ꯁꯥꯊꯤꯔꯛꯄꯅꯦ
ꯈꯪꯉꯦ ꯈꯪꯉꯦ ꯈꯪꯉꯦ
ꯍꯥꯏꯗꯤ ꯃꯥꯏꯗ ꯇꯧꯋꯤꯗꯣ ꯃꯆꯥ ꯃꯁꯨ ꯅꯠꯇꯦꯕ ꯑꯩꯉꯣꯟꯗꯧꯔꯤꯗ ꯃꯆꯥ ꯑꯃꯇ ꯌꯥꯎꯈꯤꯗꯕꯩ ꯇꯥꯏꯞꯇ ꯑꯆꯧꯕ ꯉꯥꯛꯇ
ꯍꯣꯏ ꯑꯗꯨꯅꯦ ꯑꯩꯁꯨ ꯄꯨꯛ ꯄꯣꯝ ꯄꯣꯝꯃꯤꯁꯦ ꯃꯥꯥꯏ ꯇꯪꯈꯥꯏ ꯃꯨꯛ ꯄꯣꯝꯕ ꯌꯥꯎꯏ ꯀꯩꯅꯣ
ꯎꯝ ꯑꯗꯨ ꯃꯤ ꯈꯔ ꯑꯃꯁꯨ ꯂꯩꯌꯦ ꯃꯥꯏꯗ ꯍꯥꯏꯗꯤ ꯃꯥꯏꯗ ꯁꯨꯡꯇꯧ ꯇꯧꯇꯕꯤꯗ ꯅꯪ ꯒꯟꯗ ꯉꯥꯛꯇ ꯇꯥꯏꯅꯕꯤ ꯀꯥꯡꯕꯨ ꯑꯃꯁꯨ ꯂꯩꯌꯦ
ꯎꯝ ꯈꯪꯗꯦꯗ ꯎꯔꯤꯡꯒꯁꯦꯇꯧꯕ ꯋꯥꯕ ꯖꯥꯠꯅꯤ
ꯎꯝ ꯑꯗꯣ ꯃꯥꯏꯗ ꯃꯥꯏꯗ ꯇꯧꯔꯒ ꯐꯈꯤꯕꯅ ꯐꯩꯕꯀꯣ ꯅꯪ ꯉꯟꯗ ꯇꯧꯍꯧꯕ ꯀꯥꯡꯕꯨꯗꯨꯗꯤ ꯗꯥꯛꯀꯤ ꯗꯥꯛ ꯉꯛꯇ ꯏꯕꯣ
ꯎ ꯎꯝ ꯑꯗꯨꯕꯨꯗꯤ
ꯃꯥꯏꯁꯤꯅ ꯃꯨ ꯗꯥꯥꯛꯁꯦ ꯑꯗꯨꯝ ꯑꯌꯥꯝꯕꯅ ꯇꯥꯗꯦꯗꯅ
ꯎꯝ ꯌꯨꯝ ꯇꯥꯗꯦ ꯑꯗꯨꯕꯨꯗꯤ ꯑꯗꯨꯝ ꯁꯤꯖꯤꯟꯅꯕꯅꯤꯅ ꯃꯥꯏ ꯃꯤꯠꯇꯗꯤ ꯀꯩ ꯀꯩꯅꯣ ꯈꯔ
ꯃꯥꯅꯦ ꯍꯥꯏꯗꯤ ꯉꯥꯏꯍꯥꯛ ꯂꯩꯇꯅꯁꯨ ꯇꯥꯕ ꯃꯐꯝꯁꯨ ꯑꯣꯏꯔꯦ ꯅꯠꯇ꯭ꯔꯥ
ꯎꯝ ꯅꯪꯒꯟꯗꯨꯗꯤ ꯀꯩꯅꯣ ꯇꯩꯗꯣꯏ ꯀꯒꯤꯅꯣ ꯇꯩꯔꯨꯗꯣꯏꯁꯦ
ꯃꯥꯅꯦ ꯂꯥꯝ ꯐꯪꯕ ꯁꯔꯨꯛ ꯈꯛꯇꯩꯒꯤꯅꯤ ꯈꯥ ꯐꯪꯗꯕ ꯈꯔ ꯊꯝꯃꯝꯅꯤ ꯂꯧꯈꯝꯗ ꯃꯤꯠ ꯄꯥꯝꯃꯤ ꯅꯠꯇꯅꯤ ꯎꯅ ꯅꯠꯇꯃꯤꯅ ꯎꯗꯦꯗꯅ ꯑꯩꯈꯣꯏꯅ ꯇꯧꯖꯕꯗꯣ ꯇꯨꯡꯗ
ꯃꯥꯅꯦ ꯀꯩꯅꯣ ꯇꯧꯔꯤꯕꯣ ꯑꯝ ꯍꯥꯏꯗꯤ ꯒꯦꯝ ꯅꯨꯡꯒ ꯁꯥꯟꯅꯔꯤꯕ
ꯑꯁ ꯍꯧꯖꯤꯛꯀꯥꯟꯗꯤ ꯒꯦꯝ ꯏꯁꯥꯟ ꯁꯥꯟꯅꯗ꯭ꯔꯦ ꯍꯧꯖꯤꯛ ꯋꯥꯔꯜ ꯀꯞ ꯃꯇꯝꯅꯤꯅ ꯑꯁ ꯑꯁ ꯑꯍꯤꯡ ꯇꯨꯝꯗꯕ ꯍꯦꯟꯃꯟꯗꯅ ꯀꯣꯛꯁꯦ ꯂꯨꯞꯈꯝꯕꯧ ꯌꯥꯎꯅ ꯆꯤꯛꯈꯠꯂꯛꯑꯦ
ꯎꯝ
ꯇꯨꯝꯕ ꯆꯥꯕ ꯃꯇꯝ ꯅꯥꯏ ꯗꯕꯩ
ꯍꯣꯏ ꯑꯗꯨꯕꯨꯗꯤ
ꯃꯤꯗꯣꯝꯁꯨ ꯑꯌꯨꯛꯇꯣ ꯉꯟꯅ ꯍꯧꯒꯠꯂꯦꯁꯨ ꯍꯥꯏ ꯑꯩꯅ ꯍꯥꯏꯗꯤ ꯉꯟꯅ ꯍꯧꯒꯠꯄꯩ ꯀꯩ ꯀꯥꯟꯅꯔꯤꯒꯦꯕ ꯃꯥꯅ ꯀꯩꯅꯣ ꯇꯧꯔꯗꯤ ꯀꯦꯝꯆꯥꯗꯕꯤ ꯆꯠꯂꯒ ꯑꯦꯝꯇꯤꯁꯇꯣꯃꯥꯛꯇ ꯆꯠꯂꯒ ꯍꯥꯏꯗꯤ ꯃꯁꯥ ꯁꯣꯛꯍꯜꯂꯤꯗꯣ ꯐꯠ ꯍꯥꯏꯕ ꯉꯟ ꯇꯥ ꯍꯧꯒꯠꯄꯒꯤ ꯃꯔꯝꯁꯦ ꯀꯩꯝ ꯅꯠꯇꯦ ꯑꯩꯈꯣꯏꯒꯤ ꯏꯁꯥꯒꯤ ꯃꯤ ꯇꯥꯏꯝ ꯍꯥꯏꯕꯗꯣ ꯐꯪꯅꯕꯅꯦꯕ
ꯃꯥꯅꯦ
ꯏꯁꯥꯒꯤ ꯄꯔꯁꯣꯅꯦꯜ ꯗꯦꯕꯂꯞꯃꯦꯟ ꯃꯇꯝꯅꯦꯕ ꯉꯟꯇ ꯍꯧꯒꯠꯂꯤꯁꯦ ꯑꯗꯨꯗꯨꯅ ꯃꯥ ꯀꯦꯝ ꯇꯧꯗ꯭ꯔꯦꯕ
ꯎꯝ
ꯑꯗꯨ ꯃꯇꯝꯗꯨꯗ
ꯇꯧ ꯃꯥ ꯇꯧꯗꯦ ꯍꯥꯏꯕꯗꯤ ꯌꯥꯔꯣꯏꯗ ꯃꯥꯁꯦ ꯍꯥꯏꯗꯤ ꯑꯇꯣꯞꯄ ꯊꯕꯛ ꯍꯥꯏꯗꯤ ꯏꯁꯤꯡ ꯀꯩꯀꯥ ꯀꯩꯅ ꯇꯧꯕ ꯈꯣꯠꯄ ꯑꯗꯨꯝꯕ ꯇꯧ ꯂꯩꯔꯦ ꯃꯥ ꯃꯥ ꯀꯩ ꯍꯥꯏꯅꯤ ꯆꯥꯕ ꯈꯣꯠꯄꯗ ꯃꯉꯣꯟꯗ ꯃꯇꯝꯒ ꯊꯥꯗ꯭ꯔꯦꯕ ꯑꯗꯨꯅ
ꯑꯗꯣ ꯑꯩꯅ ꯍꯥꯏꯗꯤ ꯃꯥꯒꯤ ꯄꯥꯔꯁꯣꯅꯦꯜ ꯈꯔ ꯈꯜꯂꯣ ꯍꯥꯏꯕꯅꯤꯗ ꯄꯔꯁꯣꯅꯦꯜꯗꯨꯗꯤ ꯂꯣꯏꯍꯟ ꯃꯁꯥ ꯁꯣꯛꯄꯒꯥꯏꯁꯤꯗꯤ ꯐꯠꯇꯦꯅꯦ ꯆꯈꯥꯎ ꯁꯣꯛꯄꯥꯒꯥꯏꯁꯦ
ꯃꯥꯅꯦ ꯃꯥꯅꯦ
ꯄꯨꯡ ꯑꯅꯤꯔꯣꯝꯗ ꯅꯨꯡꯇꯤꯒꯤ ꯆꯥꯛ ꯆꯥꯔꯛꯑꯒ ꯑꯗꯨꯒ ꯑꯌꯨꯛꯇ ꯀꯩꯝꯁꯨ ꯆꯥꯗꯕꯤ ꯆꯠꯂꯗꯤ ꯑꯗꯨꯗꯤ ꯑꯗꯨꯗꯤ ꯏꯁꯥꯅ ꯆꯦꯛꯁꯤꯟꯖꯗꯕ ꯑꯣꯏꯗꯣꯏ ꯅꯠꯇ꯭ꯔꯣ
ꯃꯥꯅꯦ ꯑꯌꯨꯛꯇ ꯆꯥꯕ ꯌꯥꯕ ꯀꯩꯅꯣ ꯈꯔ ꯈꯔ ꯊꯤꯑ ꯁ ꯁꯅꯤ
ꯍꯥꯏ ꯎꯝ ꯄꯩꯁꯥ ꯌꯥꯝ ꯄꯥꯏꯕ ꯑꯃꯝ ꯅꯠꯇ꯭ꯔꯁꯨ ꯍꯥꯏꯗꯤ ꯀꯩꯅꯣꯅꯤꯗꯅ ꯑꯗꯨꯝ ꯍꯥꯏꯕꯗꯤ ꯈꯤꯇꯪꯗ ꯑꯣꯏꯁꯨ ꯆꯥꯕꯧꯗꯤ ꯆꯥꯎꯁꯤꯅꯦ ꯍꯥꯏꯕꯗꯤ ꯌꯥꯍꯕꯤ ꯃꯣꯏꯒꯤ ꯄꯩꯁꯥ ꯌꯥꯝ ꯄꯥꯏꯕꯁꯤꯡꯅ ꯆꯥꯕ ꯁꯦꯝ ꯂꯐꯣꯏ ꯀꯣꯝꯂꯥ ꯌꯦꯔꯨꯝ ꯁꯪꯒꯣꯝ ꯑꯗꯨ ꯊꯧꯑꯣ ꯍꯥꯏꯕ ꯅꯠꯇꯦꯕ
ꯅꯠꯇꯦ ꯅꯠꯇꯦ
ꯖꯁ ꯅꯣꯔꯃꯦꯜꯗꯣ ꯍꯥꯏꯗꯤ ꯀꯩ ꯆꯥꯕ ꯌꯥꯕ ꯊꯤꯕ ꯂꯩꯗꯅ ꯆꯥꯁꯤꯟꯕ ꯑꯣꯏꯕ
ꯑ
ꯁꯣꯇꯤ ꯀꯩꯗꯤ ꯂꯩꯇꯦ ꯆꯈꯥꯎ ꯁꯣꯛꯈ꯭ꯔꯗꯤ ꯁꯣꯛꯄ꯭ꯔꯤ ꯆꯣꯡꯈꯤꯔꯣꯏ ꯑꯗꯨꯁꯨ ꯆꯈꯥꯎ ꯅꯨꯡꯉꯥꯏꯇꯦ ꯍꯥꯏꯕꯗꯨꯅꯤ
ꯃꯥꯅꯦ ꯆꯥꯕ ꯃꯇꯝ ꯅꯥꯏꯔꯛꯇꯕ
ꯑꯗꯣ ꯆꯥꯕ ꯈꯣꯠꯄꯗꯤ ꯑꯩ ꯈꯥꯎꯕ ꯐꯔꯦ ꯆꯈꯥꯎꯕꯨꯗꯤ ꯁꯣꯛꯇ꯭ꯔꯤꯕꯅꯤꯅ ꯈꯪꯗꯦꯕꯣ ꯑꯗꯨꯗꯨꯒ ꯇꯨꯝꯕ ꯋꯥꯠꯄ ꯁꯦꯝꯁꯦ ꯇꯁꯦꯡꯅ ꯁꯦꯝꯁꯦ
ꯆꯅꯥꯕꯪꯉꯦꯕꯨ
ꯆꯩꯅꯥꯁꯦ ꯐꯖꯅ ꯐꯪꯉꯦ ꯒ꯭ꯌꯥꯟ ꯃꯦꯟ ꯍꯥꯏꯗꯤ ꯅꯨꯃꯤꯠꯇꯣ ꯑꯃ ꯀꯩ ꯇꯧꯔꯤꯅꯣ ꯈꯪꯗꯦ ꯏꯁꯥꯗꯣ ꯇꯔꯪꯝꯗ ꯑꯗꯨꯝ ꯂꯩꯔꯒꯀꯣ
ꯍꯣꯏ ꯍꯣꯏ ꯑ ꯋꯥꯕ ꯉꯥꯡꯅꯤꯡꯗꯕꯤꯌꯦ
ꯑꯣ ꯃꯤꯅ ꯉꯥꯎ ꯇꯥꯏꯅꯤꯡꯗꯕꯅꯤ
ꯑꯗꯨꯅꯦ ꯑꯩꯁꯦ ꯑꯗꯨ ꯑꯗꯨꯅꯦꯕ ꯑꯩꯅ ꯉꯁꯥꯏ ꯇꯧꯔꯒ ꯕꯖꯥꯔ ꯀꯣꯏꯔꯨꯁꯦ ꯉꯁꯥꯏ ꯑꯩꯅ ꯑꯃꯗ ꯇꯨꯡꯗ ꯋꯥ ꯄꯔꯦꯡ ꯄꯔꯥ ꯉꯗꯅ ꯉꯥꯏꯉꯦ ꯑꯩꯅ ꯁꯨꯛ
ꯑꯗꯨꯗꯨꯒ ꯈꯨꯃꯥ ꯍꯣꯏꯖꯨꯅꯦ ꯑꯩꯁꯦ ꯃꯥꯡꯉꯦ ꯃꯥꯡꯉꯦ ꯍꯥꯏꯔꯅꯤ ꯅ ꯁꯣꯝꯗꯗꯤ ꯑꯍꯤꯡ ꯇꯨꯝꯗ
ꯑꯋꯥ